ꯑꯣ ꯇꯥꯕ꯭ꯔꯣ
ꯑꯥ ꯇꯥꯕ꯭ꯔꯣ꯫
ꯇꯥꯏ-ꯇꯥꯏ ꯑꯩ ꯑꯩꯒꯤ ꯕꯦꯛꯒ꯭ꯔꯥꯎꯟꯒꯤ ꯃꯈꯣꯟ ꯇꯥꯕ꯭ꯔꯣ꯫
ꯍꯧꯖꯤꯛꯇꯤ ꯇꯥꯗꯦ꯫
ꯑꫭ ꯀꯩꯗꯧꯏꯅꯣ꯫
ꯀꯩꯁꯨꯨ ꯇꯧ
ꯀꯩꯁꯨ ꯇꯧꯗꯦ꯫
ꯑꯥ ꯐꯝꯑ ꯂꯩꯔꯦ꯫
ꯑꫭ ꯆꯥꯛ ꯍꯤꯟꯖꯥꯡꯗꯤ ꯊꯣꯡꯈꯤꯔꯣꯏ ꯗ꯭ꯔꯣ ꯋꯥꯠꯂꯤꯕ꯭ꯔꯣ꯫
ꯑꯩꯈꯣꯏ ꯆꯥꯛ ꯌꯦꯟꯁꯥꯡ ꯊꫭꯡ ꯊꯣꯡꯉꯣꯏꯗ꯫
ꯑꯩ ꯒꯥꯔꯤ ꯀꯟꯅ ꯊꯧꯔꯤꯌꯦ ꯑꯁꯤꯗ꯫
ꯑꯣ ꯑꯣ
ꯑꯗꯨꯒꯤꯅꯦ ꯑꯩꯅ ꯕꯦꯛꯒ꯭ꯔꯥꯎꯟꯒꯤ ꯃꯈꯣꯟꯗꯣ ꯇꯥꯕ꯭ꯔꯥ ꯍꯥꯏꯅ ꯍꯪꯕꯗꫭ꯫
ꯑꯥ ꯑꯥ
ꯈꯔ ꯈꯔꯗꯤ ꯇꯥꯔꯝꯑꯅꯤꯀꯣ꯫
ꯑꯗꯨꯗꯤ ꯈꯔ ꯀꯥꯕꯅꯦ ꯑꯗꯨ ꯇꯥ
ꯑꫭ ꯑꯗꯣ ꯍꯧꯖꯤꯛ-ꯍꯧꯖꯤꯛ ꯍꯧꯖꯤꯛꯇꯤ ꯀꯩꯀꯩ ꯍꯣꯠꯅꯔꯤꯒꯦ꯫ ꯍꯜꯂꯣ꯫ ꯍꯜꯂꯣ꯫ ꯍꯜꯂꯣ꯫ ꯑꯩꯅ ꯅꯈꫭꯟ ꯑꯃꯨꯛ ꯇꯥꯗ꯭ꯔꯦꯅꯦ꯫